ꯇꯥꯕ꯭ꯔꫭ
ꯎꯝ ꯇꯥꯔꯦ ꯇꯥꯔꯦ ꯑꯍꯥꯟꯕꯒꯤꯁꯦ ꯅꯦꯠꯋꯥꯛꯔ ꯈꯪꯗꯦ ꯑꯩꯅ ꯈꯤꯇꯪ ꯃꯈꯣꯟ ꯇꯥꯗꯕ ꯀꯣꯟꯅ ꯇꯥꯔꯛꯑꯕ ꯍꯧꯖꯤꯛꯇ
ꯑꯍꯥꯟꯕꯒꯤꯗꯤ ꯑꯗꯨꯝ ꯈꯔ ꯇꯧꯕꯅꯦ ꯃꯣꯏꯒꯤ ꯁꯦꯀꯦꯟ ꯃꯉꯥ ꯇꯔꯥꯗꯤꯀꯣ ꯆꯥꯛꯇꯤ ꯀꯃꯥꯏꯅ ꯇꯧꯒ꯭ꯔꯦ ꯗ꯭ꯔꫭ ꯊꯣꯡꯈ꯭ꯔꯕꯣ
ꯆꯥꯛꯁꯦ ꯊꯣꯡꯈ꯭ꯔꯦ ꯑꯗꯨꯒ ꯀꯩ ꯏꯟꯁꯥꯡꯅꫭꯗꯤ ꯑꯩꯗꯤ ꯈꯪꯗ꯭ꯔꯦ ꯍꯥꯏꯕꯗꯤ ꯑꯩꯈꯣꯏ ꯆꯥꯛꯈꯨꯝꯂꫭꯝꯗ ꯑꯩꯗꯤ ꯆꯪꯉꯨꯗ꯭ꯔꯦ ꯑꯗꯨꯒ ꯀꯩꯅꯣ ꯇꯧꯔꯤ ꯑꯩꯅ ꯁꯨꯝ ꯈꯟꯕꯗ ꯑꯩꯈꯣꯏ ꯏꯟꯁꯥꯡꯗꯣ ꯅꯨꯃꯤꯗꯥꯡꯒꯤꯗꯤ ꯍꯟꯗꯛ ꯏꯔꯣꯝꯕꯒꯨꯝꯕ ꯇꯧꯔꯝꯒꯗ꯭ꯔꯥ ꯀꯩꯅꯣ ꯆꯞ ꯆꯥꯕꯤꯗꯤ ꯈꯪꯗ꯭ꯔꯦ ꯉꯁꯥꯏ ꯑꯌꯨꯛꯄꯨꯗꯤ ꯀꯩꯅꯣ ꯆꯥꯏꯌꯦ ꯑꯃ ꯎꯇꯤ ꯑꯁ ꯪꯕꯗꯣ ꯑꯗꯨ ꯆꯥꯏ
ꯑꯣ ꯐꯩꯌꯦ ꯑꯩꯈꯣꯏꯁꯨ ꯑꯩꯈꯣꯏꯔꯣꯝꯗꯗꯤꯀꯣ ꯅꯨꯡꯗꯥꯡꯁꯦ ꯑꯗꯨꯝ ꯏꯔꯣꯟꯕꯁꯦ ꯑꯗꯨꯝ ꯑꯗꯨꯝ ꯑꯣꯏꯕꯗ ꯑꯗꯨꯃꯥꯏꯅ ꯑꯣꯏꯌꯦ ꯑꯌꯨꯛꯇꯅꯀꯣ ꯆꯝꯊꯣꯡ ꯈꯪꯗꯦ ꯊꯥꯎ ꯌꯥꯎꯕ ꯈꯪꯗꯦ ꯑꯗꯨꯃꯥꯏꯅ ꯊꯣꯡꯉꯒ ꯆꯥꯕꯁꯨ ꯑꯣꯏꯌꯦ ꯑꯗꯣ ꯅꯨꯡꯗꯥꯡꯗꯤ ꯑꯗꯨꯝ ꯏꯔꯣꯟꯕꯁꯦ ꯑꯗꯨꯝ ꯍꯥꯏꯗꯤ ꯑꯗꯨꯝ ꯅꯨꯡꯇꯤꯒꯤ ꯇꯧꯋꯦ ꯑꯗꯨꯝ ꯅꯨꯡꯗꯥꯡꯗꯤ ꯏꯔꯣꯝꯝꯕ ꯆꯥꯗ꯭ꯔꯒꯗꯤ ꯏꯟꯖꯥꯡ ꯆꯥꯛ ꯆꯥꯕ ꯃꯥꯟꯗꯕꯗꯣ ꯑꯗꯨꯝ ꯑꯗꯨꯃꯥꯏꯅ ꯇꯧꯋꯦ ꯏꯔꯣꯝ ꯑꯃ ꯆꯥꯔꯒ ꯉꯥ ꯑꯃ ꯇꯥꯎꯕ ꯅꯠꯇ꯭ꯔꯒ ꯀꯥꯡꯉꯧꯒꯨꯝꯕ ꯆꯥꯕ ꯑꯗꯨꯃꯥꯏꯅ ꯇꯧꯋꯦ ꯑꯌꯨꯛꯀꯨꯝꯕꯗꯤ ꯑꯃꯨꯛ ꯆꯝꯅ ꯆꯥꯔꯒ ꯑꯩꯈꯣꯏꯒꯤ ꯊꯕꯛ ꯏꯪꯈꯥꯡꯁꯨ ꯆꯠꯀꯗꯕꯅꯤꯅ ꯑꯩꯈꯣꯏꯒꯤ ꯀꯩ ꯍꯥꯏꯅꯤ ꯉꯥꯔꯤ ꯉꯥꯇꯥꯏ ꯆꯥꯕ ꯑꯄꯨꯝ ꯑꯁꯥ ꯆꯥꯕꯁꯦ ꯐꯩ ꯐꯠꯇꯦ ꯇꯧꯗꯅ ꯆꯥꯅꯗꯦꯕꯀꯣ ꯑꯗꯨꯝ ꯆꯝꯅ ꯆꯥꯔꯒ ꯑꯗꯨꯝ ꯄꯥꯐꫭꯔ ꯎꯇꯣꯡꯒꯨꯝꯕ ꯑꯗꯨꯝ ꯈꯔ ꯆꯝꯕ ꯑꯣꯏꯇꯥꯔꯦ ꯀꯥꯡꯉ ꯀꯩꯀꯩꯁꯨ ꯑꯝ ꯆꯥꯅꯗꯦꯕꯀꯣ ꯑꯗꯨꯃꯥꯏꯅ ꯇꯧꯋꯦ
ꯃꯥꯅꯦ ꯃꯥꯅꯦ ꯑꯦ ꯍꯥꯏꯕꯗꯤ ꯏꯔꯣꯝꯕꯒꯨꯝꯁꯦ ꯅꯨꯡꯗꯥꯡ ꯑꯗꯨꯝ ꯆꯥꯅꯕꯅꯦꯕ ꯑꯗꯒꯤ ꯁꯨꯝ ꯊꯕꯛ ꯆꯥꯊꯣꯛꯄ ꯍꯥꯏꯁꯤꯗꯤ ꯍꯦꯛ ꯏꯔꯣꯝꯕ ꯆꯥꯕꯁꯤꯗꯤ ꯂꯩꯗꯅ ꯄ꯭ꯔꯃꯥꯟꯗꯩ ꯁꯨꯝ ꯊꯕꯛ ꯏꯪꯈꯥꯡ ꯆꯠꯄ ꯃꯇꯝꯗ ꯁꯨꯝ ꯑꯐꯥ ꯑꯐꯥꯏꯆꯨꯏ ꯀꯥꯏꯅ ꯑꯗꯨꯃꯥꯏꯅ ꯁꯨꯝ ꯑꯍꯟꯁꯤꯡꯅꯁꯨ ꯍꯥꯏꯅꯩꯀꯣ ꯑꯗꯨꯅ ꯃꯔꯨꯏ ꯑꯣꯏꯅ ꯅꯨꯡꯗꯥꯡ ꯆꯥꯅꯩ ꯑꯗꯨꯒ ꯑꯌꯨꯛ ꯆꯥꯟꯅꯗꯦ ꯍꯥꯏꯕ ꯅꯠꯇꯕ ꯆꯥꯅꯕꯕꯨꯗꯤꯎꯋꯦꯗꯣ ꯑꯌꯨꯛ ꯀꯗꯤ ꯍꯣꯏ ꯑꯆꯝꯕ ꯀꯥꯡꯁꯣꯏ ꯑꯣꯏꯔꯁꯨ ꯍꯋꯥꯏ ꯑꯣꯏꯔꯁꯨ ꯗꯣ ꯄꯩꯈꯥꯒꯨꯝꯕ ꯂꯥꯛꯄ ꯊꯕꯛ ꯏꯪꯈꯥꯡꯒꯤꯗꯤ ꯍꯋꯥꯏꯅꯕꯨꯗꯤ ꯁꯝꯃꯦ ꯑꯗ ꯑꯩꯗꯤ ꯍꯋꯥꯏꯁꯨ ꯄꯥꯝꯖꯩ ꯑꯩꯅ ꯄꯥꯝꯖꯕ ꯑꯣꯏꯕ ꯍꯋꯥꯏꯁꯦ
ꯑꯗꯨꯝ ꯆꯥꯏꯌꯦ ꯍꯋꯥꯏꯁꯦ ꯑꯉꯥꯡ ꯑꯣꯏꯔꯤꯀꯥꯟꯗ ꯑꯗꯣ ꯍꯧꯖꯤꯛꯀꯥꯟꯗꯤ ꯀꯩꯁꯨ ꯌꯥꯝ ꯄꯥꯝꯕ ꯈꯣꯠꯄꯗꯤ ꯑꯣꯏꯗ꯭ꯔꯦ ꯀꯩꯒꯤꯅꯣ ꯈꯪꯗꯦ ꯑꯉꯥꯡ ꯑꯣꯏꯔꯤꯀꯥꯟꯗꯗꯤ ꯑꯩꯁꯦ ꯑ ꯑꯌꯥꯝꯕꯅ ꯕꯣꯔꯗꯤꯡꯗ ꯂꯩꯔꯛꯄꯀꯣ ꯑꯗꯒꯤ ꯀ꯭ꯂꯥꯁ ꯋꯥꯟ ꯇꯨꯁꯨ ꯑꯩꯈꯣꯏ ꯃꯥꯒꯅ ꯑꯩꯈꯣꯏ ꯕꯥꯒꯅ ꯑꯩꯈꯣꯏ ꯃꯥꯥ ꯑꯩꯈꯣꯏ ꯕꯥꯔꯒꯅ ꯑꯩꯈꯣꯏ ꯑꯩꯈꯣꯏ ꯏꯆꯤꯜ ꯏꯅꯥꯎ ꯑꯍꯨꯝꯁꯦ ꯄꯨꯔꯥ ꯃꯣꯏꯁꯤ ꯀꯩꯅꯣꯗ ꯖꯤꯔꯤꯗ ꯇꯝ ꯀꯟꯕ ꯆꯠꯇꯣꯏꯅꯦ ꯆꯠꯈ꯭ꯔꯦ ꯑꯗꯨꯗꯨꯒ ꯑꯩꯈꯣꯏꯁꯦ ꯕꯣꯔꯗꯤꯡꯗ ꯊꯝꯂꯝꯃꯤꯕꯅꯦꯕ ꯕꯣꯔꯗꯤꯡꯁꯤꯅ ꯑꯁꫭꯝ ꯑꯃꯨꯛ ꯈꯔ ꯀꫭꯝꯂꯥꯊꯥꯕꯤꯔꯣꯝꯗ ꯑꯣꯏꯕ ꯃꯐꯝꯁꯨ ꯈꯔ ꯖꯨꯒꫭꯠ ꯆꯥꯗꯦꯕꯀꯣ ꯊꯝꯃꯤꯁꯤꯁꯨ ꯍꯦꯛ ꯃꯣꯏꯒꯤ ꯃꯪ ꯂꯩꯕ ꯅꯥꯀꯟ ꯊꯝꯕ ꯁꯨꯝ ꯄꯨꯡꯊꯝ ꯊꯝꯕꯒꯤ ꯇꯥꯏꯞ ꯇꯧꯔꯒ ꯆꯥꯛ ꯆꯥꯏꯔꯤꯁꯤꯅ ꯆꯥꯒꯥꯒꯨꯝꯕ ꯑꯗꯒꯤ ꯆꯨꯍꯤꯒꯨꯝꯕ ꯈꯔ ꯊꯣꯠꯂ ꯄꯤꯖ ꯏꯟꯖꯥꯡ ꯅꯥꯄꯤꯁꯤꯅ ꯄꯨꯔꯥ ꯇꯨꯔꯦꯜꯗ ꯊꯥꯗꯔꯒ ꯆꯠꯍꯜꯂꯒ ꯅꯨꯡꯁꯝꯒꯨꯝꯕ ꯑꯗꯒꯤ ꯌꯥꯏꯄꯟꯒꯨꯝꯕ ꯈꯔ ꯍꯦꯜꯍꯜꯂꯒ ꯑꯗꯨꯝ ꯑꯗꯨꯒ ꯖꯨꯒꫭꯠ ꯆꯥꯗꯕ ꯍꯥꯏꯇꯥꯔꯦ ꯑꯗꯒꯤ ꯏꯁ ꯏꯔꯨꯁꯦ ꯑꯗꯨꯝ ꯏꯁꯥꯒꯤ ꯃꯅꯨꯡꯒꯤ ꯀꯩ ꯄꯨꯔꯥ ꯐꯨꯔꯤ ꯀ ꯂꯣꯏꯅ ꯊꯣꯛꯂꯛ ꯑꯩꯈꯣꯏꯗ ꯑꯗꯨꯃꯥꯏꯅ ꯇꯧꯔꯒ ꯁꯦ ꯊꯣꯛꯂꯛꯈꯤꯌꯦ ꯑꯗꯨꯃꯥꯏꯅ ꯇꯧꯔꯦ ꯀ꯭ꯂꯥꯁ ꯋꯥꯟ ꯇꯨꯁꯦ ꯑꯗꯒꯤꯗꯤ ꯑꯃꯨꯛ ꯅꯕꯣꯗꯤꯌꯥ ꯃꯇꯝ ꯈꯔ ꯁ꯭ꯋꯥꯏꯗ ꯇꯝꯃꯤ ꯑꯗꯩ ꯅꯕꯣꯗꯤꯌꯥꯃꯨꯛ ꯆꯪꯈꯤꯕꯗꯒꯤꯗꯤ ꯑꯗꯨꯝ ꯍꯋꯥꯏ ꯊꯣꯡꯕꯁꯤꯗꯤ ꯅꯨꯡꯇꯤꯒꯤꯅꯤꯗꯣ ꯑꯗꯨꯝ ꯑꯌꯨꯛ ꯅꯨꯡꯊꯤꯟ ꯅꯨꯡꯗꯥꯡ ꯑꯗꯨꯝ ꯆꯥ ꯂꯩꯔꯕꯅꯤꯅ ꯆꯥꯛꯁꯤꯗꯤ ꯃꯣꯏꯗꯤ ꯁꯨꯄꯔ ꯐꯥꯏꯟ ꯄꯤꯕꯒꯤ ꯍꯥꯎ ꯇꯕꯅꯤꯅ ꯍꯋꯥꯏꯁꯤꯅ ꯑꯣꯏꯅ ꯄꯨꯛ ꯊꯟꯅꯕ ꯍꯣꯠꯅꯔꯛꯄ ꯍꯥꯏꯇꯥꯔꯦ ꯑꯗꯨꯝ ꯊꯥꯡꯒꯠ ꯊꯥꯡꯒꯠꯇꯅ ꯊꯛꯑ ꯈꯣꯠ ꯂ ꯇꯧꯔꯒ ꯍꯋꯥꯏ ꯆꯥꯕꯒꯤꯁꯨ ꯑꯗꯨꯝ ꯋꯥꯡ ꯆꯥꯎꯔꯤꯅꯤ ꯑꯗꯨꯃꯥꯏꯅꯁꯨ ꯈꯜꯂꯦ ꯍꯥꯏꯕꯗꯤ ꯍꯋꯥꯏ ꯉꯥꯛꯇꯪ ꯃꯄꯨꯡ ꯑꯣꯏꯅ ꯆꯥꯔꯛꯈꯤꯕꯒꯤ ꯍꯧꯖꯤꯛ ꯀꯩꯁꯨ ꯌꯥꯝ ꯍꯋꯥꯏꯁꯦ ꯌꯥꯝ ꯄꯥꯝꯕ ꯈꯣꯠꯄ ꯑꯣꯏꯕꯗꯣ ꯑꯗꯨꯃꯥꯏꯅꯗꯤ ꯑꯣꯏꯗꯦ
ꯑꯣ ꯃꯥꯅꯦ ꯅꯪ ꯁꯨꯝ ꯆꯥꯔꯛꯈꯤ ꯇꫭꯏꯅꯦ ꯍꯋꯥꯏ ꯄꯥꯝꯗ꯭ꯔꯤꯗꫭ ꯑꯗꯨꯒ ꯑ ꯀꯩꯅꯣꯁꯨ ꯑ ꯅꯪꯅ ꯍꯧꯖꯤꯛ ꯂꯩꯕꯒꯤ ꯍꯥꯏꯔꯛꯏꯗꯣ ꯅꯍꯥꯟꯋꯥꯏ ꯁꯨꯝ ꯀ꯭ꯂꯥꯁ ꯋꯥꯟ ꯇꯨꯒꯤ ꯃꯇꯝꯗꯨꯗꯤ ꯅꯨꯡꯗꯤ ꯅꯨꯡꯉꯥꯏꯔꯃꯣꯏ ꯑꯗꯨꯝ ꯀꯩꯅꯣ ꯇꯧꯔꯕ ꯑꯗꯨꯗꯣ ꯍꯥꯏꯕꯗꯤ ꯂꯣꯏꯗ꯭ꯔꯤꯉꯩꯗ ꯑꯗꯨꯝ ꯅꯣꯏꯅ ꯑꯗꯨꯝ ꯊꯣꯛꯆꯔꯛꯏꯔ ꯀꯧꯔꯥ ꯀꯃꯥꯏꯅ ꯇꯧꯔꯤꯅꯣ ꯄꯨꯔꯥ ꯀꯥꯏ ꯀ ꯀꯌꯥꯝ ꯀꯨꯏꯕꯧ ꯀ꯭ꯂꯥꯁ ꯀꯌꯥꯐꯧ ꯂꯩꯔꯝꯒꯦ
ꯀ꯭ꯂꯥꯁ ꯋꯥꯟꯒ ꯇꯨꯒ ꯂꯩꯔꯝꯃꯦ ꯇꯨ ꯂꯣꯏꯔꯝꯗꯥꯏꯗ ꯑꯗꯨꯝ ꯆꯦꯟꯊꯣꯛꯂꯛꯑꯦ ꯍꯥꯏꯕ ꯆꯦꯟꯊꫭꯂꯛꯑꯦ ꯍꯥꯏꯕꯗꯤ ꯑꯗꯨꯝ ꯆꯦꯟꯂꯛꯄꯗꯤ ꯉꯝꯕꫭꯟꯇꯦꯅ ꯌꯨꯝꯒꯤ ꯃꯤ ꯀꯧꯔꯦꯅ ꯑꯗꯨꯗꯨꯒ ꯑꯩꯈꯣꯏ ꯕꯨꯕꫭꯛ ꯍꯣꯏ ꯑꯩꯈꯣꯏ ꯄꯨꯄꯨ ꯍꫭꯏꯅ ꯂꯧꯕ ꯂꯥꯛꯑꯦ ꯑꯩꯈꯣꯏ ꯏꯃꯥꯒ ꯑꯩꯈꯣꯏ ꯕꯥꯒꯗꯤ ꯑꯃꯨꯛ ꯃꯣꯏ ꯖꯤꯔꯤꯗ ꯆꯠꯈꯤꯕꯅꯤꯅ ꯂꯝ ꯀꯟꯕꯒꯤ ꯇꯧꯔ ꯆꯠꯈꯤꯕ ꯑꯗꯨꯗꯨ
ꯎꯝ ꯂꯝ ꯀꯟꯕ ꯍꯥꯏꯁ‌ꯦ ꯖꯤꯔꯤꯗꯁꯨ ꯅꯣꯏꯒꯤ ꯂꯝ ꯂꯩꯕ꯭ꯔꯣ ꯍꯧꯖꯤꯛ ꯍꯧꯖꯤꯛꯁꯦ
ꯅꯠꯇꯦꯗ ꯅꯍꯥꯟꯋꯥꯏ ꯃꯇꯝ ꯑꯃ ꯑꯩꯈꯣꯏꯒꯤ ꯑꯩꯈꯣꯏꯅ ꯄꯨꯡ ꯀꯛ ꯄꯨꯡ ꯀꯛ ꯆꯥꯎꯔꯛꯄ ꯑꯩꯈꯣꯏꯅ ꯆꯍꯤ ꯇꯔꯥ ꯁꯨꯔꯛꯄ ꯍꯥꯏꯇꯥꯔꯦꯗ ꯇꯨ ꯊꯥꯎꯖꯟ ꯐꯣꯔ ꯐꯥꯏꯚ ꯑꯗꯨꯋꯥꯏꯗ ꯑꯣꯏꯔꯝꯒꯅꯤ ꯃꯇꯝ ꯑꯃꯗꯨꯗ ꯆꯍꯤꯗ ꯂꯝ ꯀꯟꯅꯕꯅ ꯃꯤ ꯃꯌꯥꯝ ꯑꯃ ꯆꯠꯅꯩꯕ ꯃꯇꯝ ꯑꯃ ꯅꯣꯏ ꯈꯪꯍꯧꯕ ꯈꯪꯍꯧꯗ꯭ꯔꯥ ꯈꯪꯗꯦ ꯑꯩꯈꯣꯏ ꯁꯣꯝꯗꯗꯤ ꯑꯃꯨꯛ ꯃꯤ ꯃꯌꯥꯝ ꯌꯥꯝꯒꯞ ꯇꯧꯔꯒ ꯆꯠꯇꯅ ꯈꯣꯠꯇꯅ ꯑꯩꯈꯣꯏ ꯃꯥꯍꯣꯏ ꯈꯣꯏꯕꯥ ꯍꯣꯏꯅꯗꯤ ꯑꯃꯨꯛ ꯃꯐꯝꯗꯣ ꯀꯩꯁꯨ ꯂꯩꯕ ꯌꯥꯝ ꯅꯨꯡꯉꯥꯏꯔꯣꯏ ꯑꯗꯒꯤ ꯕꯖꯥꯔꯗꯩꯁꯨ ꯌꯥꯝ ꯂꯥꯞꯄꯦ ꯑꯗꯒꯤ ꯄꯣꯠ ꯆꯩꯩ ꯊꯥꯕꯁꯨ ꯍꯤꯡꯒꯟꯗꯦ ꯑꯗꯒꯤ ꯀꯩꯅꯣ ꯇꯧꯗꯦ ꯍꯥꯏꯗꯤ ꯄꯣꯠ ꯆꯩꯩꯁꯨ ꯌꯥꯝ ꯇꯥꯡꯕ ꯑꯗꯒꯤ ꯌꯥꯝ ꯁꯥꯕ ꯑꯣꯏꯕꯒꯤꯀꯣ ꯃꯐꯝꯗ ꯀꯩꯁꯨ ꯂꯩꯕ ꯅꯨꯡꯉꯥꯏꯔꯣꯏ ꯂꯣꯏꯅ ꯇꯧꯔꯒ ꯑꯗꯨꯝ ꯂꯧꯗꯕꯤꯗ ꯂꯥꯛꯈꯤꯕ ꯃꯥꯜꯂꯦ ꯑꯗꯨꯃꯥꯏꯅ ꯃꯤ ꯈꯔꯗꯤ ꯑꯗꯨꯝ ꯀꯟꯅꯔ ꯂꯩꯈꯤꯕ ꯃꯥꯜꯂꯦ ꯃꯇꯝꯗꯨꯗ
ꯎꯝ ꯆꯨꯝꯃꯦ ꯅꯣꯏ ꯏꯃꯥ ꯏꯕꯥ ꯄꯥꯕꯨꯡꯅ ꯍꯥꯏꯕꯗꯣ ꯍꯥꯏꯕꯗꯤ ꯂꯩꯌꯦ ꯍꯥꯏꯔꯒꯁꯨ ꯌꯥꯝꯅ ꯇꯥꯝꯕ ꯃꯐꯝ ꯍꯥꯞꯆꯤꯟꯕ ꯑꯗꯒꯤ ꯁꯨꯝ ꯕꯖꯥꯔ ꯂꯥꯞꯄꯀꯣ ꯑꯗꯨꯃꯥꯏꯅ ꯅꯨꯡꯉꯥꯏꯇ꯭ꯔꯒꯗꯤ ꯀꯥꯟꯅꯗꯦꯗꯅ ꯍꯥꯏꯕꯗꯤ ꯑꯩꯈꯣꯏ ꯁꫭꯝ ꯃꯅꯨꯡ ꯁꯨꯝ ꯃꯅꯤꯄꯨꯔ ꯃꯅꯨꯡꯗꯗꯤ ꯀꯩꯅꯣ ꯑꯣꯏꯗꯤ ꯐ ꯃꯅꯤꯄꯨꯔ ꯍꯥꯏꯕꯗꯤ ꯁꯥꯏꯒꯤ ꯑꯅꯛꯄ ꯖꯒꯥꯗꯗꯤ ꯐꯕ ꯈꯤꯇꯪ ꯂꯥꯞꯅꯔꯒꯗꯤ ꯄꯣꯠꯇꯣ ꯑꯗꯨꯗꯤ ꯖꯤꯔꯤ ꯍꯥꯏꯔꯒꯁꯨ ꯑꯩꯈꯣꯏ ꯃꯅꯤꯄꯨꯔ ꯃꯅꯨꯡ ꯑꯣꯏꯔꯒꯁꯨ ꯄꯣꯠꯁꯦ ꯂꯥꯞꯄꯤꯗꯅꯀꯣ ꯑꯗꯨꯅ ꯈꯤꯇꯪ ꯂꯩꯐꯝ ꯆꯥꯐꯝ ꯅꯨꯡꯉꯥꯏꯕ ꯅꯛꯑꯒꯁꯨ ꯂꯥꯞꯄꯒꯁꯨ ꯖꯒꯥꯗꯨꯒꯤ ꯀꯩꯊꯦꯜ ꯂꯩꯕ ꯈꯣꯠꯄ ꯈꯤꯇꯪ ꯂꯩꯕ ꯅꯨꯡꯉꯥꯏꯕ ꯑꯗꯨ ꯑꯣꯏꯔꯒꯗꯤ ꯀꯩꯁꯨ ꯀꯥꯏꯗꯦ ꯅꯨꯡꯉꯥꯏꯇ꯭ꯔꯒꯗꯤ ꯑꯗꯨꯝ ꯀꯩꯅꯣ ꯇꯧꯕꯅ ꯐꯩ
ꯑꯗꯒꯤ ꯑꯗꯨ ꯂꯣꯏꯔꯦ ꯑꯗꯒꯤꯗꯤ ꯑꯃꯨꯛ ꯅ ꯀꯩꯅꯣꯁꯤꯗ ꯑꯃꯨꯛ ꯆꯪꯕ ꯀꯣꯂꯦꯖꯇ ꯆꯪꯕꯗ ꯌꯦꯡꯉꯨꯅꯦ ꯆꯍꯤ ꯃꯉꯥꯁꯦ ꯑꯗꯨꯝ ꯍꯋꯥꯏ ꯊꯣꯡꯕ ꯍꯥꯏꯁꯦ ꯑꯌꯨꯛ ꯅꯤꯡꯊꯤ ꯅꯨꯡꯗꯥꯡꯁꯦ ꯑꯗꯨꯝ ꯍꯋꯥꯏ ꯊꯣꯡꯕ ꯆꯥꯔ ꯂꯥꯛꯑꯕꯅꯤ ꯑꯗꯨꯅ ꯍꯋꯥꯏꯁꯦ ꯑꯗꯨꯝ ꯄꯨꯡ ꯄꯦꯟ ꯄꯦꯟꯕꯤꯗꯣ ꯑꯗꯨꯃꯥꯏꯅ ꯇꯧꯈ꯭ꯔꯦꯕ ꯑꯗꯨꯗꯨꯒꯤꯅꯤꯗ
ꯁꯨ ꯑꯗꯨ ꯑꯣꯏꯔꯦ ꯑꯗꯩ ꯑꯃꯨꯛ ꯕꯣꯔꯗꯤꯡꯗ ꯂꯩꯕꯒꯤ ꯍꯋꯥꯏ ꯈꯨꯊꯣꯡꯒ ꯑꯗꯩ ꯌꯨꯝꯗ ꯂꯩꯕꯒꯁꯨꯨꯝ ꯈꯔꯗꯤ ꯑꯗꯨꯝ ꯈꯦꯠꯅꯔꯝꯗꯣꯏꯅꯦꯕ ꯈꯨꯊꯣꯡ ꯆꯥꯛꯊꯣꯡꯁꯦ ꯅꯠꯇ꯭ꯔ ꯆꯥꯛꯃꯛꯇ ꯑꯣꯏꯔꯒꯁꯨ ꯏꯟꯁꯥꯡ ꯑꯣꯏꯔꯒꯁꯨ
ꯍꯣꯏ ꯈꯦꯠꯄꯗꯤ ꯈꯦꯠꯅꯔꯤꯅꯦ ꯑꯗꯨ ꯑꯣꯏ ꯇꯥꯔꯒꯁꯨ ꯍꯋꯥꯏ ꯊꯣꯡꯕꯅꯤꯒ ꯍꯥꯏꯔ ꯀꯥꯟꯗ ꯑꯗꯨꯝ ꯌꯦꯟꯖꯥꯡ ꯑꯣꯏꯅ ꯊꯥꯈꯤꯗꯕꯗꯣ ꯍꯥꯏꯗꯤ ꯑꯗꯨꯝ ꯆꯥꯔꯛꯈꯤꯕꯒꯤ ꯌꯥꯝ ꯈꯦꯠꯅꯕ ꯑꯣꯏꯇꯥꯔꯦ ꯃꯅꯝ ꯑꯃꯝ ꯗꯨꯝ ꯍꯋꯥꯏꯒꯤ ꯃꯅꯝ ꯂꯩꯈꯤꯗꯅꯀꯣ ꯇꯝ ꯀꯩꯁꯨ ꯌꯥꯝ ꯄꯥꯝ ꯈꯣꯠꯄ ꯑꯣꯏꯒꯗꯕꯗꯣ ꯑꯗꯨꯃꯥꯏꯅ ꯇꯧꯋꯦ ꯑꯁ ꯐꯖꯅꯒ ꯃꯥꯟꯕꯤꯕ ꯈꯣꯠꯄ ꯇꯧꯕꯖꯥꯠꯅꯠꯇꯤꯅ ꯍꯋꯥꯏ ꯊꯣꯡꯉꯤꯅꯦ ꯇꯧꯔꯤꯗꯨꯅꯅꯦ ꯕꯣꯔꯥꯈꯥꯎ ꯃꯅꯝ ꯈꯔ ꯅꯝ ꯑꯃ ꯈꯔ ꯅꯝ ꯖꯨꯒꯣꯠ ꯆꯥꯕ ꯅꯠꯇꯦꯗ ꯍꯋꯥꯏ ꯊꯣꯡꯕꯗꯨꯗ ꯆꯨꯝꯒ ꯌꯥꯎꯔꯝꯕꯅ ꯀꯣꯡꯒꯥꯏ ꯑꯃ ꯑꯁ ꯄꯦꯟꯕꯖꯥꯠꯅꯤꯗ
ꯎꯝ ꯇꯜꯂꯦ ꯅꯍꯥꯟ ꯑꯗꯒꯤ ꯑꯗꯨꯁꯨ ꯇꯜꯂꯦ ꯆꯨꯝꯒ ꯌꯥꯎꯔꯝꯕꯗꯨꯗꯤ ꯑꯗꯣ ꯅꯍꯥꯟꯒꯤ ꯅꯣꯏꯔꯣꯝꯗ ꯂꯤꯂꯥ ꯑꯃ ꯇꯧꯋꯦ ꯍꯥꯏꯕꯗꯣ ꯀꯅꯥꯏ ꯄꯥꯔꯇꯤꯅꯣ ꯈꯪꯕ꯭ꯔꯥ
ꯈꯪꯒꯦ ꯑꯃ ꯃꯣꯏꯒꯤ ꯀꯩꯅꯣꯒꯤ ꯖꯒꯗꯦꯁꯣꯔꯒꯤ ꯂꯤꯂꯥꯅꯤ ꯃꯦꯔꯥꯒꯤ ꯃꯩꯉꯥꯟ ꯇꯧꯋꯦ ꯑꯗꯨꯝ ꯅꯨꯡꯉꯥꯏ ꯑꯗꯨ ꯅꯨꯃꯤꯠꯇꯨꯅꯅꯦ ꯎꯝ ꯅꯣꯡꯁꯤꯅꯅꯦ ꯇꯥꯔ ꯂꯩꯕ ꯄꯨꯡ ꯇꯔꯨꯛ ꯃꯈꯥꯏꯗꯒꯤ ꯍꯧꯗꯣꯏꯅꯦ ꯇꯧꯕꯗꯨꯅꯅꯦ ꯄꯨꯡ ꯇꯔꯦꯠ ꯑꯗꯨꯋꯥꯏꯗ ꯏꯁꯩ ꯁꯛꯄ ꯍꯧꯔ ꯃꯦ ꯍꯥꯏꯗꯤ ꯅꯨꯃꯤꯠꯇꯨꯁꯨ ꯂꯤꯂꯥꯗꯣ ꯑꯩꯈꯣꯏ ꯈꯛꯇꯪ ꯂꯩꯕ ꯐꯔꯤꯅꯦꯕ ꯃꯐꯝꯗꯣ ꯑꯇꯣꯞꯄ ꯃꯣꯏ ꯂꯧꯁꯤꯟꯗ꯭ꯔꯦ ꯍꯥꯏꯕꯀꯣ ꯑꯗꯨꯗꯨꯒꯤ ꯑꯗꯨꯝ ꯏꯁꯩ ꯁꯛꯄ ꯍꯧꯔꯝꯃꯦ ꯑꯗꯒꯤ ꯅꯣꯡꯁꯨ ꯑꯃꯨꯛ ꯍꯩꯊꯔꯛꯑꯦ ꯂꯦꯞꯄꯦ ꯃꯣꯏꯒꯤ ꯀꯩꯅꯣ ꯃꯌꯥꯝꯗꯣ ꯂꯣꯏꯅ ꯄꯨꯁꯤꯜꯂꯒ ꯕꯁ ꯃꯅꯨꯡꯗ ꯊꯥꯡꯒꯠꯈ꯭ꯔꯦ ꯑꯗꯨꯗ ꯂꯣꯏꯔꯒ ꯑꯃꯨꯛ ꯉꯥꯛꯇꯛ ꯍꯧꯔꯅꯦ ꯇꯧꯔꯒ ꯑꯃꯨꯛ ꯅꯣꯡꯃꯨꯛ ꯆꯨꯔꯛꯑꯦ ꯄꯨꯡ ꯇꯔꯦꯠ ꯇꯩ ꯍꯧꯅꯤꯃꯨꯛ ꯇꯧꯔꯝꯕꯒꯅꯦ ꯄꯨꯡ ꯇꯔꯥꯗ ꯇꯔꯥꯒ ꯃꯤꯅꯤꯠ ꯇꯔꯥꯃꯉꯥ ꯑꯗꯨꯋꯥꯏꯗ ꯍꯧꯋꯦ ꯂꯣꯏꯕ ꯀꯥꯟꯗ ꯑꯗꯨꯝ ꯄꯨꯡ ꯚꯥꯔꯣ ꯃꯈꯥꯏ ꯇꯥꯔꯦ
ꯎꯝ ꯑꯗꯨꯝ ꯐꯕꯨꯗꯤ ꯑꯗꯨꯝ ꯐꯖꯕꯅꯦ ꯃꯦꯔꯥꯒꯤ ꯃꯩꯉꯥꯜ ꯍꯥꯏ ꯑꯗꯨꯁꯨ ꯃꯣꯏꯒꯤ ꯍꯟꯗꯛ ꯐꯦꯁꯇꯤꯚꯦꯜꯗ ꯎꯠꯇꯨꯏꯅꯦ ꯍꯧꯖꯤꯛ ꯍꯧꯖꯤꯛꯁꯨ ꯑꯩꯈꯣꯏꯒꯤ ꯏꯕꯣꯌꯥꯏꯃ ꯁꯪꯂꯦꯟꯗ ꯂꯤꯂꯥ ꯐꯦꯁꯇꯤꯚꯦꯜ ꯇꯧꯔꯤ ꯅꯨꯄꯤ ꯀꯥꯡꯂꯨꯞꯀꯤ ꯂꯣꯏꯈ꯭ꯔꯦ ꯍꯧꯖꯤꯛꯅ ꯅꯨꯄꯥ ꯀꯥꯡꯂꯨꯞꯀꯤꯅꯦ ꯑꯗꯨꯗ ꯑꯇꯩ ꯂꯣꯏ ꯂꯣꯏꯈ꯭ꯔꯦ ꯍꯧꯖꯤꯛꯁꯦ ꯃꯣꯏꯒꯤ ꯋꯥꯠꯂꯤ ꯑꯗꯨꯒ ꯉꯁꯤꯅ ꯇꯣꯜꯍꯜꯂꯣꯏꯒꯤ ꯑꯣꯏꯕꯅꯦ ꯑꯗꯨꯒ ꯅꯍꯥꯟ ꯅꯣꯡꯃꯝꯁꯨ ꯀꯩꯅꯣ ꯇꯧꯔꯤ ꯄꯥꯎꯗꯤ ꯇꯥꯕ ꯌꯦꯡꯕ ꯂꯥꯛꯑꯣꯅ ꯍꯥꯏꯕꯅꯦ ꯂꯤꯂꯥꯗꯣꯟꯁꯦ ꯃꯃꯤꯡ ꯈꯪꯗ꯭ꯔꯒꯁꯨ ꯑꯅꯧꯕ ꯑꯥꯔꯇꯤꯁ ꯉꯥꯛꯇ ꯑꯣꯏꯔꯒꯁꯨ ꯐꯖꯗꯦꯕ ꯑꯅꯧꯕꯗꯤ ꯍꯥꯟꯅꯒꯤ ꯃꯃꯤꯡ ꯂꯩꯕꯈꯩꯅ ꯑꯗꯒꯤ ꯃꯁꯛ ꯈꯪꯕ ꯃꯤꯈꯩꯅ ꯀꯨꯝꯕ ꯑꯣꯏꯇꯥꯔꯗꯤ ꯂꯤꯂꯥꯗ ꯌꯦꯡꯕ ꯅꯨꯡꯉꯥꯏꯕ ꯑꯅꯧꯕꯁꯤꯅꯤꯁꯦ ꯍꯦꯛ ꯄꯂꯣꯞ ꯆꯠꯂꯤꯁ ꯌꯦꯡꯕ ꯁ꯭ꯋꯥ ꯌꯥꯗ꯭ꯔꯤꯁꯦ
ꯍꯣꯏ ꯑꯗꯨꯅꯤ ꯒ꯭ꯌꯥꯟ ꯇꯥꯗꯦ ꯂꯤꯂꯥꯁꯦ ꯍꯧꯖꯤꯛꯀꯥꯟꯗꯤ ꯌꯥꯝ ꯂꯩꯕꯅꯦ ꯃꯣꯏ ꯅꯍꯥꯟꯒꯤꯗꯣ ꯐꯖꯅ ꯍꯥꯏꯌꯦꯕꯀꯣ ꯑꯩꯈꯣꯏꯁꯦ ꯉꯁꯤꯁꯤꯗ ꯁꯥꯟꯅꯒꯗꯣꯏꯁꯦ ꯐꯦꯁꯇꯤꯚꯦꯜ ꯇꯥꯡ ꯇꯔꯥꯇꯔꯨꯛꯇ ꯑꯗꯨꯃꯥꯏꯅ ꯁꯥꯟꯅꯒꯗꯣꯏꯅꯦ ꯈꯣꯠꯀꯗꯣꯏꯅꯦ ꯃꯣꯏꯒꯤ ꯃꯇꯝꯁꯨ ꯂꯩ ꯍꯥꯏꯌꯦ ꯄꯨꯡ ꯑꯅꯤꯗꯒꯤ ꯍꯦꯟꯕ ꯌꯥꯗꯕ ꯈꯣꯠꯇꯕ ꯇꯧꯕꯒꯤ ꯑꯩꯈꯣꯏꯁꯦ ꯃꯣꯏ ꯍꯦꯛ ꯐꯦꯁꯇꯤꯚꯦꯜ ꯑꯃꯗ ꯁꯥꯟꯅꯕ ꯃꯇꯧꯒꯨꯝꯕ ꯑꯩꯈꯣꯏꯒꯤ ꯄꯨꯡ ꯆꯣꯂꯣꯝꯒꯥꯟ ꯊꯤꯟꯗꯅ ꯏꯁꯩꯒ ꯁꯛꯇꯅ ꯈꯣꯠꯇꯅ ꯁꯥꯟꯅꯒꯦꯅ ꯇꯧꯖꯔꯒ ꯍꯥꯏꯗꯤ ꯍꯥꯏꯔꯦꯞ ꯆꯥꯎꯔꯥꯛꯄ ꯑꯃ ꯃꯇꯝ ꯀꯌꯥꯝ ꯆꯪꯒꯅꯤ ꯀꯌꯥꯝ ꯀꯨꯏꯅ ꯇꯧꯒꯅꯤ ꯍꯦꯟꯒꯗ꯭ꯔꯥ ꯍꯦꯜꯂꯣꯏꯗ꯭ꯔꯥ ꯀꯛꯊꯣꯛ ꯀꯥꯁꯤꯟ ꯌꯥꯕꯗ ꯑꯗꯨꯃꯥꯏꯅ ꯌꯦꯡꯒꯦꯅ ꯇꯧꯖꯕꯅꯤ ꯑꯗꯨꯕꯨ ꯅꯣꯡꯁꯤꯅ ꯃꯔꯝ ꯑꯣꯏꯔꯒ ꯌꯥꯗ꯭ꯔꯦ ꯈꯣꯠꯇ꯭ꯔꯦ ꯑꯗꯨꯗꯨꯅ ꯑꯗꯨꯝꯛ ꯑꯗꯨꯝ ꯗꯥꯏꯔꯦꯛ ꯍꯧꯖꯤꯟꯅꯕ ꯇꯧꯔꯒꯦ ꯈꯣꯠꯂꯒꯦ ꯇꯧꯔꯒ ꯑꯗꯨꯝ ꯏꯁꯩ ꯁꯛꯄ ꯀꯩꯗꯐꯥꯎ ꯌꯥꯎꯗꯕꯤꯗꯨꯅꯦ ꯑꯗꯨꯝ ꯗꯥꯏꯔꯦꯛ ꯍꯧꯈ꯭ꯔꯦꯕ ꯏꯁꯩ ꯁꯛꯄ ꯍꯥꯏꯗꯤ ꯃꯣꯏ ꯍꯧꯔꯝꯗꯥꯏꯒꯤ ꯑꯗꯨꯝ ꯀꯩꯀꯩ ꯇꯧꯔꯒ ꯈꯪꯉ ꯈꯣꯠꯂ ꯇꯧꯕꯗꯣ ꯑꯗꯨꯃꯥꯏꯅ ꯇꯧꯕ ꯇꯧꯗꯕꯗꯤ ꯑꯗꯨꯝ ꯍꯧꯖꯤꯟꯈ꯭ꯔꯦ ꯑꯗꯨꯝ ꯅꯨꯡꯉꯥꯏꯗ ꯑꯗꯨꯣꯏꯔꯀꯥꯟꯗ ꯄꯨꯡ ꯕꯥꯔꯣ ꯈꯤꯇꯪ ꯍꯦꯜꯂꯛꯑꯦ
ꯎꯝ ꯐꯕꯨꯗꯤ ꯐꯖꯕꯅꯦ ꯑꯗꯣ ꯍꯟꯗꯛꯀꯤꯗꯤ ꯈꯪꯗꯦ ꯀꯅꯥꯅ ꯐꯥꯔꯁ ꯇꯥꯗꯣꯏꯅꯣ ꯑꯩꯅ ꯍꯧꯖꯤꯛ ꯑꯩꯗꯤ ꯀꯩꯅꯣ ꯇꯧꯋꯦ ꯁꯨꯃꯥꯡ ꯂꯤꯂꯥꯒꯅꯦ ꯑꯗꯨꯒ ꯃꯅꯤꯄꯨꯔ ꯑꯩꯈꯣꯏ ꯐꯤꯂꯝꯒꯨꯝꯕꯁꯤꯗꯤ ꯌꯦꯡꯅꯤꯡꯉꯦ ꯑꯗꯣ ꯏꯁꯩꯁꯤꯗꯤ ꯑꯩ ꯊꯣꯏꯗꯣꯛ ꯍꯦꯟ ꯍꯥꯟꯅ ꯇꯥꯔꯨꯕꯩꯔꯥ ꯑꯗꯩ ꯁꯨꯝ ꯇꯤꯚꯤꯗ ꯀꯩꯗ ꯐꯣꯟꯗ ꯁꯨꯝ ꯌꯦꯡꯕꯩꯔ ꯈꯪꯗꯦ ꯏꯁꯩꯁꯤꯗꯤ ꯀꯥ ꯍꯦꯟꯅ ꯌꯥꯝ ꯍꯦꯟꯅ ꯍꯛꯆꯤꯟꯅ ꯄꯥꯝꯕꯗꯤ ꯑꯣꯏꯗꯦ ꯄꯥꯝꯗꯦ ꯍꯥꯏꯕꯗꯤ ꯅꯠꯇꯦ ꯄꯥꯝꯗꯤ ꯄꯥꯝꯃꯤꯀꯣ ꯍꯦꯟꯅ ꯄꯥꯝꯗꯦ ꯑꯗꯨꯒ ꯑꯩꯅ ꯈꯜꯂꯨ ꯍꯥꯏꯇꯥꯥꯔꯗꯤ ꯑꯩ ꯂꯤꯂꯥꯒ ꯐꯤꯂꯝꯒꯁꯤꯗꯤ ꯄꯥꯝꯃꯤ
ꯍꯣꯏ ꯑꯗꯨꯅꯤ ꯈꯪꯗꯦ ꯒ꯭ꯌꯥꯟ ꯇꯥꯗꯦ ꯑꯗꯨꯝ ꯂꯤꯂꯥꯅꯗꯤ ꯌꯦꯡꯅꯤꯡꯉꯦꯗꯁꯦ ꯁꯤꯅꯦꯃꯥ ꯗ꯭ꯔꯃꯥꯁꯤꯗꯤ ꯀꯩꯁꯨ ꯌꯦꯡꯅꯤꯡꯗ꯭ꯔꯦ ꯑꯗꯨꯝ ꯀꯩꯒꯤꯅꯣ ꯈꯪꯗꯦ ꯁꯨꯡ ꯌꯦꯡꯅꯤꯡꯕ ꯐꯥꯎꯗ꯭ꯔꯦ
ꯍꯧꯖꯤꯛꯀꯤ ꯀꯩꯅꯣꯗꯤ ꯍꯥꯟꯅ ꯂꯥꯁ ꯑꯣꯏꯅ ꯄꯨꯔꯝꯕꯁꯦ ꯅꯪ ꯀꯩꯅꯣꯗꯁꯨ ꯑꯩꯈꯣꯏꯁꯤ ꯁꯃꯨꯔꯧꯒꯤ ꯀꯩꯅꯣ ꯀ ꯅꯠꯇꯦ ꯋꯥꯡꯒꯣꯏꯒꯤ ꯑꯗꯨꯗꯁꯨ ꯂꯩꯔꯝꯃꯤꯗꯅꯀꯣ
ꯑꯥꯎ
ꯑꯗꯨ ꯂꯩꯔꯝꯕꯁꯦ ꯑꯗꯨꯗ ꯀꯌꯥꯝ ꯀꯨꯏꯅ ꯂꯩꯔꯝꯒꯦ ꯑꯗꯨꯗ ꯑꯃꯨꯛ
ꯊꯥ ꯃꯨꯛꯇꯗ ꯑꯩꯈꯣꯏꯒꯤ ꯄꯣꯁꯇꯤꯡ ꯄꯤꯕꯒꯤ ꯑꯩꯈꯣꯏꯒꯤ ꯔꯨꯠ ꯄꯣꯁꯇꯤꯡ ꯄꯤꯕꯒꯤꯗꯨ ꯊꯥ ꯃꯨꯛꯇꯪ ꯂꯩꯔꯝꯃꯅꯤ
ꯎꯝ ꯈꯪꯗ꯭ꯔꯦ ꯇꯧꯔꯤꯁꯦ ꯑꯩꯈꯣꯏ ꯃꯅꯤꯄꯨꯔꯒꯤ ꯊꯕꯛꯁꯤꯅꯅꯦ ꯍꯥꯏꯔꯛꯇ ꯑꯗꯨꯨꯝ ꯇꯝꯃꯨꯕ ꯈꯣꯠꯂꯨꯕ ꯂꯩ ꯃꯌꯥꯝꯁꯤꯅ ꯀꯩꯝꯇ ꯍꯥꯏꯕꯗꯤ ꯋꯥꯆꯣꯠ ꯑꯅꯣꯝ ꯅꯠꯇꯕꯤ ꯁꯦꯜ ꯊꯨꯝꯒꯤ ꯅꯠꯇꯕꯤꯗ ꯃꯤ ꯃꯤꯒꯤ ꯇꯝꯃꯨꯕ ꯃꯇꯨꯡ ꯏꯟꯅ ꯃꯥꯅ ꯐꯪꯖꯔꯨꯕ ꯇꯧꯖꯔꯨꯕ ꯃꯇꯨꯡ ꯏꯟꯅ ꯃꯦꯔꯤꯠꯇꯒ ꯂꯣꯏꯅꯃꯛ ꯈꯟꯕ ꯑꯣꯏꯔꯗꯤ ꯈꯨꯗꯤꯡꯃꯛꯇ ꯍꯥꯏꯇꯥꯔꯦ ꯃꯤ ꯂꯣꯏ ꯐꯗꯧꯅꯤꯀꯣ
ꯑꯣꯏ ꯑꯗꯨꯅꯦ ꯇꯧꯔꯤꯒ꯭ ꯇꯥꯗꯗ
ꯅꯣꯡ ꯆꯨꯕꯁꯦ ꯑꯍꯤꯡ ꯍꯣꯔꯦꯟ ꯅꯍꯤꯡ ꯑꯗꯤ ꯈꯔ ꯀꯟꯅ ꯁꯨꯕꯁꯤꯗꯤ ꯅꯨꯡꯉꯥꯏꯅꯤ ꯑꯌꯨꯛꯅꯨꯡꯁꯤꯟꯗ ꯆꯨꯕꯗꯤ ꯇꯜꯂꯦ ꯍꯥꯏꯕꯗꯤ ꯁꯨꯝ ꯆꯠꯊꯣꯛ ꯆꯠꯁꯤꯟꯗ ꯅꯣꯡ ꯆꯨꯕꯁꯤꯗꯤ ꯌꯥꯝꯅ ꯍꯪꯗꯤ ꯑꯩꯒꯤꯁꯨ ꯑꯗꯣꯝꯗꯤ ꯁꯨꯡꯂꯩ ꯍꯦꯟꯅꯗ꯭ꯔꯦ ꯏꯁꯥꯗ ꯑꯗꯨꯒ ꯆꯣꯠꯄ ꯈꯣꯠꯄ ꯂꯩꯈꯣꯝ ꯂꯩꯔꯥꯡ ꯇꯩꯕ ꯈꯣꯠꯄꯁꯦ ꯑꯗꯨꯒ ꯅꯨꯡꯗꯥꯡꯒꯤ ꯊꯕꯛꯁ ꯁꯨꯕꯤꯔꯣꯑꯣꯗ ꯂꯩꯔꯦ ꯑꯩꯈꯣꯏꯗꯤ ꯇꯨꯝꯕꯒꯤ ꯇꯥꯏꯃꯤꯡꯁꯦ
ꯎꯝ ꯍꯣꯏ ꯅꯣꯡ ꯇꯥꯔꯑꯦ ꯇꯨꯝꯕꯁꯨ ꯅꯨꯡꯉꯥꯏꯗꯅꯀꯣ ꯑꯏ ꯌꯥꯕꯩꯣꯡ ꯑꯁꯨ ꯐꯖꯅ ꯅꯨꯡꯉꯥꯏꯖ ꯇꯨꯝꯕ ꯊꯕꯛꯀ ꯈꯔ ꯇꯧꯕ ꯑꯣꯏꯔꯗꯤ ꯇꯟꯕꯗ ꯂꯣꯏꯗꯣꯏꯅ ꯑꯗꯨ ꯑꯗꯨꯃꯥꯏꯅ ꯇꯧꯕꯗꯣ
ꯑꯗꯣ ꯀꯩꯅꯣ ꯇꯧꯕ꯭ꯔꯥ ꯍꯧꯖꯤꯛꯅꯦ ꯅꯣꯏꯔꯣꯡꯝꯒꯤ ꯂꯧꯁꯤꯡꯗꯤ ꯍꯧꯖꯤꯛ ꯑꯩꯈꯣꯏ ꯀꯩꯅꯣ ꯍꯥꯏꯕꯗꯤ ꯊꯥꯕ ꯈꯣꯠꯄꯒꯤ ꯃꯇꯝ ꯋꯥꯠꯅꯔꯤꯕ꯭ꯔꯥ ꯂꯧꯣꯝꯒꯤꯗꯧꯗꯤ ꯃꯥꯜꯜꯂꯤꯦ ꯅꯣꯡꯁꯤ ꯐꯖꯅ ꯆꯨꯕ ꯃꯄꯨꯡ ꯐꯥꯅ ꯆꯨꯗ꯭ꯔꯤꯕꯅꯤꯅ
ꯐꯕ ꯍꯧꯅꯔꯑꯦ ꯍꯧꯖꯤꯛ ꯂꯍꯣꯟ ꯀꯩꯀꯩ ꯑꯗꯨꯝ ꯐꯖꯅ ꯈꯣꯏꯗꯣꯛꯅꯔꯒꯀꯣ ꯑꯗꯩ ꯂꯧꯍꯣꯟ ꯂꯤꯡꯅꯕ ꯑꯩꯈꯣꯏ ꯂꯍꯣꯟ ꯊꯥꯕ ꯈꯣꯠꯄꯗꯣ ꯑꯗꯨꯝ ꯇꯧꯅꯔꯦꯁꯨ ꯑꯗꯨ ꯑꯌꯥꯝꯕ ꯇꯧꯅꯩꯗ ꯑꯩꯈꯣꯏ ꯁ꯭ꯋꯥꯏꯗ ꯑꯗꯨꯝ ꯉꯟꯅ ꯉꯟꯅ ꯇꯧꯅꯩꯑꯦ ꯑꯗꯩ ꯏꯁꯤꯡꯁꯨ ꯑꯗꯨꯝ ꯍꯥꯏꯗꯤ ꯑꯩꯈꯣꯏꯗꯤ ꯏꯊꯩ ꯂꯧꯈꯣꯡꯗꯣ ꯐꯖꯅ ꯂꯩꯕꯅꯤꯅ ꯑꯗꯨꯝ ꯏꯁꯤꯡ ꯊꯥꯔꯒ ꯊꯥꯔꯒ ꯑꯗꯨꯝ ꯃꯇꯝꯗꯣ ꯆꯥꯡ ꯆꯥ ꯍꯥꯏꯗꯤꯥ ꯏꯁꯤꯡ ꯂꯩꯇ꯭ꯔꯒꯗꯤ ꯍꯥꯏꯄ ꯂꯩꯇꯦꯕ ꯑꯩꯈꯣꯏꯗꯤ ꯑꯗꯨꯝ ꯑꯗꯨꯝ ꯆꯍꯤ ꯆꯠꯄ ꯑꯗꯨꯝ ꯏꯁꯤꯡ ꯊꯥꯔ ꯂꯩꯕꯅꯤꯅꯅꯦ ꯑꯗꯨꯝ ꯐꯧ ꯅꯠꯇ꯭ꯔꯁꯨ ꯑꯗꯨꯝ ꯑꯩꯈꯣꯏꯒꯤ ꯇꯤꯜꯍꯧ ꯆꯅꯝ ꯑꯗꯩ ꯃꯇꯝ ꯃꯇꯝꯒꯤ ꯍꯋꯥꯏꯃꯨꯕꯤ ꯍꯋꯥꯏ ꯊꯔꯥꯛ ꯍꯪꯒꯥꯝ ꯑꯗꯨꯝ ꯑꯂꯨ ꯇꯤꯍꯧ ꯃꯅꯥꯛ ꯃꯇꯝ ꯃꯇꯝꯒꯤꯀꯣ ꯑꯗꯨꯝ ꯊꯥꯏ ꯑꯗꯨꯗ ꯏꯁꯩꯗꯐꯧ ꯑꯃꯁ ꯏꯁꯩ ꯊꯥꯕꯅꯤ ꯑꯩꯈꯣꯏ ꯏꯊꯤ ꯂꯧꯈꯣꯡꯁꯦ ꯀꯩꯅꯣ ꯀꯩꯅꯣ ꯇꯧꯕꯅꯤ ꯈꯣꯠꯄꯅꯤꯒ ꯇꯧꯗꯅ ꯌꯥꯝ ꯁꯛꯄ ꯂꯩꯕꯅꯦ ꯃꯣꯏꯅ
ꯑꯣ ꯐꯩꯌꯦ ꯍꯥꯏꯕꯗꯤ ꯂꯧ ꯃꯇꯝꯗꯅ ꯂꯧ ꯑꯣꯏꯖꯈ꯭ꯔꯁꯨ ꯑꯇꯩ ꯃꯇꯝꯗꯅ ꯎꯕ ꯂꯣꯏꯔꯀꯥꯟꯗ ꯃꯅꯥ ꯃꯁꯤꯡ ꯊꯥꯔꯒ ꯌꯣꯟꯕ ꯈꯣꯠꯄ ꯑꯗꯩ ꯀꯔꯕꯥꯔꯒꯤ ꯇꯧꯕꯁꯨ ꯑꯗꯨꯝ ꯌꯥꯎꯔꯝꯗꯣꯏꯅꯦꯕ ꯅꯠꯇ꯭ꯔꯥ ꯑꯗꯨꯝ ꯀꯩꯊꯦꯜꯗ ꯌꯣꯟꯕꯗꯨꯁꯨ
ꯍꯣꯏ ꯑꯗꯨꯅꯦ ꯑꯗꯨꯝ ꯅꯨꯡꯉꯥꯏꯗ ꯀꯛꯆꯤꯡꯁꯨ ꯀꯛꯆꯤꯡꯁꯨ ꯂꯩꯕ ꯅꯨꯡꯉꯥꯏꯗ ꯑꯗꯨꯝ
ꯎꯝ ꯀꯥꯎ
ꯍ ꯍꯣꯏ ꯐꯔꯦ ꯐꯔꯦ ꯑꯥ ꯑꯥ
ꯀꯩꯅꯣ ꯇꯧꯒ ꯑꯩ ꯍꯣꯔꯦꯟ ꯑꯃꯨꯛ ꯉꯥꯛꯪ ꯂꯩꯔ ꯑꯃꯨꯛ ꯀꯩꯅꯣ ꯇꯧꯔꯀ ꯊꯃꯒꯦ ꯀꯣ ꯁꯣꯝꯗꯞꯇꯣ ꯀꯧꯔꯦ ꯁꯣꯝꯗꯞꯅꯤ ꯊꯥꯕꯜꯗꯣ